ꯇꯥꯕꯔꯣ
ꯇꯥꯏꯌꯦ ꯇꯥꯏꯌꯦ
ꯀꯩꯗꯧꯔꯝꯃꯤꯅꯣ
ꯎꯝ ꯊꯥꯕꯅ ꯕꯗꯔ ꯊꯕꯛ ꯑꯃ ꯆꯠ ꯊꯣꯛꯎꯕ ꯑꯗꯨꯒꯤ ꯋꯥꯌꯦꯅ ꯁꯨꯝ ꯄꯣꯊꯥꯔꯝꯕꯅꯦ
ꯑꯣꯀꯦ
ꯀꯨꯏꯔꯕ ꯃꯥꯜꯂꯦ ꯕꯔꯗ ꯑꯩꯈꯣꯏ ꯋꯥꯔꯤ ꯁꯥꯟꯅꯈꯤꯗꯕꯀꯣ ꯅꯨꯃꯤꯠ ꯅꯤꯃꯨꯛꯇꯤ ꯁꯨꯅꯔ ꯃꯥꯜꯂꯦ
ꯉꯥꯏꯍꯥꯛꯇꯪ ꯈꯔ ꯀꯨꯏꯔꯦ ꯎꯝ
ꯑꯣ ꯍ ꯅ ꯍꯥꯟ ꯇꯧꯔꯛꯄ
ꯊꯕꯛ ꯈꯔ ꯆꯤꯟꯕꯀꯣ ꯍꯧꯖꯤꯛ ꯀꯥꯟ ꯑꯦꯛꯖꯥꯝ ꯂꯩꯕ ꯑꯗꯨꯒꯤ
ꯑꯣ ꯕꯔꯣ ꯀꯩꯒꯤ ꯑꯦꯛꯖꯥꯝꯅꯣ
ꯑꯩ ꯀꯩꯅꯣ ꯑꯥ ꯃꯥꯁꯇꯔ ꯇꯧꯕꯒꯤ ꯑꯦꯛꯖꯥꯝꯅꯤꯗ
ꯀꯨꯋꯦꯠ ꯂꯣ ꯑꯣ ꯑꯣ ꯁꯤꯃꯤꯁꯇꯔ ꯑꯦꯛꯖꯝ ꯑꯣ ꯅꯨꯡꯉꯥꯏꯕ꯭ꯔꯣ ꯕ꯭ꯔꯣ ꯕ꯭ꯔꯣ ꯀꯩꯩ ꯀꯩ ꯀꯩ ꯀꯩ ꯌꯨꯅꯤꯚꯔꯁꯤꯇꯤꯅꯣ
ꯑꯩ ꯀꯩꯅꯣ ꯑꯣꯄꯟ ꯌꯨꯅꯤꯚꯔꯁꯤꯇꯤꯗꯤ ꯇꯧꯕꯅꯤꯅ ꯀꯣꯔꯁ ꯑꯃꯒꯤꯗꯃꯛꯀꯣ
ꯑꯣ ꯆ ꯆ ꯆ ꯀꯩꯅꯣ ꯑꯣꯏꯅ ꯑꯣꯄꯟ ꯑꯣꯏꯅ ꯏꯪꯅꯧ ꯀꯣ
ꯀꯩ ꯁꯕꯖꯦꯛꯇꯅꯣ
ꯑꯩ ꯄꯣꯂꯤꯇꯤꯀꯦꯜ ꯁꯥꯏꯟꯁꯇ ꯇꯧꯕ ꯎꯝ
ꯉꯁꯤꯁꯦ ꯑꯌꯨꯛꯁꯦ ꯑꯜꯂꯨꯒ ꯀꯣꯕꯤꯗꯣ ꯐ꯭ꯔꯥꯏ ꯉꯧꯔ ꯆꯥꯔꯦ ꯀꯪꯍꯧ ꯇꯔꯒ ꯅꯪꯗꯦ
ꯑꯩꯁꯦ ꯉꯁꯤꯁꯦ ꯀꯩꯅꯣ ꯇꯧꯁꯜꯂꯦ ꯍꯋꯥꯏ ꯑꯃꯒ ꯀꯥꯡꯒꯧ ꯑꯃꯒ ꯇꯧꯁꯜꯂꯦ ꯕꯗꯔ
ꯎꯝ ꯔꯦꯟ ꯂꯩꯄ꯭ꯔꯣ ꯅꯪꯗꯤ ꯍꯧꯁꯤꯀꯥꯟ
ꯎꯝ ꯃꯅ ꯑꯗꯨꯝ ꯌꯨꯝꯗ ꯂꯩ ꯑꯩꯈꯣꯏ ꯌꯥꯝ ꯀꯟꯅꯁꯨ ꯂꯥꯞꯄ ꯑꯣꯏꯗꯕꯅꯤꯅ ꯌꯨꯝꯗ ꯑꯗꯨꯝ ꯂꯩꯔꯦ ꯍꯧꯖꯤꯛꯀꯥꯟ
ꯏꯝꯐꯥꯜꯗ
ꯑꯥ ꯏꯝꯐꯥꯜ ꯑꯗꯨꯝ ꯂꯩ ꯏꯝꯐꯥꯜꯗꯒꯤꯁꯨ ꯑꯣꯏꯕꯅꯤꯅꯀꯣ
ꯑꯣ
ꯕꯗ ꯏꯝꯐꯥꯜꯂꯒꯗꯤ ꯍꯧꯖꯤꯛꯀꯥꯟꯗꯤ ꯀꯣꯏꯊꯣꯔꯛꯄꯔꯣ ꯀꯃꯥꯏ ꯇꯧꯒꯦ
ꯑꯩꯗꯤ ꯁꯤꯂꯣꯡꯗ ꯂꯩꯗ
ꯁꯤꯂꯣꯡꯗ ꯂꯩꯌꯦꯕ ꯑꯆꯥꯆꯥ ꯑꯩꯗꯤ ꯃꯅꯤꯄꯨꯔꯗ ꯂꯩꯕꯣꯏ ꯈꯜꯂꯨꯔꯦ
ꯁꯤꯂꯣꯡꯗ ꯂꯩꯕ
ꯑꯣ ꯁꯤꯂꯣꯡꯁꯤ ꯃꯦꯘꯂꯤꯌꯥ ꯀꯣ ꯑꯣ ꯀꯨꯃꯥꯏ ꯇꯧꯒꯦ ꯃꯦꯒꯥꯥꯂꯤꯌꯥꯒꯤ ꯍꯋꯥ ꯅ ꯁꯤ ꯍꯥꯏꯒꯗ꯭ꯔꯥ ꯃꯐꯝꯗꯨꯒꯤ ꯑꯦꯟꯚꯥꯏꯔꯣꯟꯃꯦꯟꯁꯨ ꯀꯃꯥꯏꯅ ꯇꯧꯒꯦ ꯃꯐꯝꯗꯤ ꯐꯖ ꯐꯖꯕ ꯌꯥꯝ ꯂꯩ ꯍꯥꯏ
ꯁ ꯀꯩꯅꯣ ꯋꯦꯗꯔ ꯗꯦ ꯅꯨꯡꯉꯥꯏ ꯋꯦꯗꯔ ꯅꯨꯡꯉꯥꯏ ꯍꯥꯏꯁꯦ ꯁꯥꯗꯕ ꯍꯥꯏꯇꯥꯔꯦꯀꯣ ꯍꯣꯏ ꯑꯗ ꯂ ꯎ ꯑꯁ ꯑꯗꯨꯕꯨ ꯅꯣꯡꯁꯦ ꯑꯗꯨꯝ ꯇꯥꯕꯅꯤꯅ ꯆꯠꯊꯣꯛ ꯆꯠꯁꯤꯟꯗꯤ ꯅꯨꯡꯉꯥꯏꯇꯦꯕꯣ
ꯑꯣ ꯂꯝꯕꯤꯗꯤ ꯑꯗꯨꯝ ꯐꯕ ꯅꯠꯇ꯭ꯔꯣ ꯍꯥꯏꯗꯤ ꯅꯣꯡꯃ ꯇꯥꯔꯒꯁꯨ ꯍ ꯋꯦꯠ ꯑꯗꯨꯕꯨꯗꯤ ꯅꯣꯡ ꯇꯥꯕꯒꯤ ꯅꯨꯡꯉꯥꯏꯇꯕ ꯑꯃꯕꯨꯗꯤ ꯂꯩꯔꯃꯅꯤ ꯑꯗꯨ ꯂꯝꯕꯤ ꯏꯪꯈꯥꯡꯗꯤ ꯑꯗꯨꯝ ꯅꯨꯡꯉꯥꯏꯕ
ꯂꯝꯕꯤꯗꯤ ꯐꯩꯌꯦ ꯂꯝꯕꯤꯗꯤ ꯌꯥꯝ ꯀꯣꯏꯂꯥꯁ ꯂꯣꯏ ꯊꯥꯏꯌꯦꯕꯀꯣ ꯑꯗꯨꯗꯤ ꯑ ꯅꯣꯡ ꯆꯨꯔꯗꯤ ꯑꯩꯈꯣꯏ ꯅꯨꯡꯉꯥꯏꯇꯦꯗꯅ ꯆꯠꯊꯣꯛ ꯆꯠꯁꯤꯟ ꯇꯧꯕꯗꯣ ꯂꯝꯃꯤ ꯌꯥꯝ ꯆꯦꯅꯦ ꯑꯩꯒꯂ ꯍꯥꯏꯕꯗꯤ ꯂꯝꯕꯤꯁꯦ ꯌꯥꯝ ꯆꯤꯟꯕ ꯍꯥꯏꯇꯥꯔꯦ ꯄꯤꯛꯄꯅꯤꯅꯀꯣ
ꯑꯥ
ꯃꯤ ꯆꯠꯅ ꯆꯠꯅ ꯕꯤ ꯌꯥꯝ ꯌꯥꯝ ꯏꯅꯦ
ꯑꯣ ꯑꯦ ꯚꯔꯅ ꯑꯗꯨꯒꯤ ꯍꯥꯏꯔꯒ ꯃꯣꯏ ꯃꯦꯘꯥꯂꯌꯥꯗ ꯅꯠꯇ꯭ꯔꯣ ꯑꯃ ꯀꯩꯅꯣ ꯅꯣꯡ ꯌꯥꯝ ꯆꯨꯕꯗ ꯀꯩꯅꯣ ꯑꯗꯒꯤ ꯋꯥꯇꯔꯐꯣꯜ ꯑꯃꯁꯝꯨ ꯌꯥꯝ ꯂꯩꯗꯥꯏꯅꯦ
ꯍꯣꯏ ꯍꯣꯏ ꯍꯣꯏ ꯆꯔꯥ ꯄꯨꯨꯟꯆꯤꯀꯣ
ꯄꯨꯖꯤꯗ
ꯍꯣꯏ ꯍꯣꯏ ꯑ
ꯑꯣ ꯀꯌꯥ ꯀꯏꯔꯒꯦ
ꯋꯥꯇꯔꯐꯣꯜ ꯑꯅꯝꯕ ꯀꯣꯏꯅꯕ ꯃꯐꯝꯗꯤ ꯋꯥꯇꯔꯐꯣꯜ ꯉꯥꯛꯇꯅꯤꯗ ꯃꯣꯏ ꯂꯩ ꯂꯩꯕ ꯇꯨꯔꯤꯁ ꯁ꯭ꯄꯣꯠꯁꯤꯡꯁꯤ ꯀꯣ
ꯑꯥ
ꯋꯥꯇꯔꯐꯣꯜ ꯉꯥꯛꯇꯅꯦꯕ ꯇꯧꯔꯤ ꯍꯥꯏꯕꯗꯤ ꯃꯐꯝ ꯀꯣꯏꯕ ꯌꯥꯕ ꯃꯐꯝꯁꯦ ꯑꯃꯗ ꯆꯠꯂꯁꯨ ꯑꯃꯗ ꯆꯠꯂꯁꯨ ꯋꯥꯇꯔꯐꯣꯜ ꯉꯥꯛꯇꯪ ꯐꯪꯕꯅꯦꯕ ꯁꯤꯁꯤꯡ ꯂꯩꯕꯨꯖꯒꯥꯒ ꯇꯅꯤ ꯎꯝ ꯎꯝ ꯎꯝ
ꯌꯥꯒꯤꯔꯒꯦ ꯕꯔꯌꯥꯗꯤ ꯂꯩꯕ
ꯆꯍꯤ ꯑꯃ ꯐꯥꯞꯅꯉꯥꯏꯔꯤꯗ
ꯑꯣ ꯀꯩꯅꯣ ꯑꯣꯏꯔꯕꯣ ꯕ꯭ꯔꯗꯔꯒꯤꯁꯦ ꯍꯣꯁꯇꯦꯜꯒꯨꯝꯕꯗ ꯂꯩꯔꯥ ꯅꯠꯇ꯭ꯔꯒ ꯔꯤꯂꯦꯞꯇꯤꯁꯀꯨꯝꯕꯗ
ꯄꯤꯖꯤꯗ ꯂꯩꯕ ꯔꯦꯟ ꯍ ꯇꯤꯜ ꯄꯤ ꯖꯤꯗ ꯀꯣ
ꯑꯥ
ꯑꯗꯨꯔ ꯂꯩꯔꯅꯤ
ꯑꯣ ꯀꯣꯏꯗꯗꯤ ꯀꯨꯏꯅꯦ ꯀꯣꯔꯕꯔꯒ ꯆꯦ ꯆꯍꯤꯐꯧ ꯐꯥꯔꯦ ꯌꯨꯝꯗꯒꯗꯤ ꯊꯣꯛꯂꯛꯇ ꯄꯠꯇ꯭ꯔꯣ ꯈ꯭ꯔꯤꯁꯃꯥꯁꯀꯨꯝꯕ ꯇꯒꯗꯤ
ꯑꯩ ꯂꯥꯁꯔꯁꯤ ꯊꯣꯛꯂꯛꯇ꯭ꯔꯤ ꯂꯤꯗꯤꯁꯔꯁꯤ ꯊꯣꯛꯁ꯭ꯔꯦꯅ ꯈꯟꯜꯂꯤꯦꯕ
ꯑꯣ ꯕ꯭ꯔꯣ ꯀꯌꯥꯝ ꯀꯨꯏꯅ ꯂꯩꯒꯗꯣ ꯑꯗꯨꯝ ꯍꯥꯏꯗꯤ ꯏꯁꯇꯗꯤ ꯔꯣꯏꯗꯨꯐꯥꯎ ꯂꯩꯗꯣꯏꯔꯥ ꯅꯠꯇ꯭ꯔꯒ
ꯑꯩꯕꯨ ꯑꯦꯛꯖꯥꯝ ꯊꯥꯕ ꯑꯣꯏꯅ ꯂꯩ ꯅꯨꯅꯤꯗ ꯍꯆꯝ ꯊꯥꯕꯒꯤꯗꯃꯛꯀꯣ ꯎ ꯀꯥꯕꯅꯤꯗ ꯀꯝꯄꯤꯇꯤꯇꯤꯞ ꯑꯦꯛꯖꯥꯝꯁꯦ ꯊꯥꯒꯦꯅ ꯍꯣꯁꯇꯦꯜꯗ ꯂꯩꯔꯒ ꯀꯣ ꯑꯗꯨꯒꯤꯗꯃꯛ ꯂꯥꯛꯄꯅꯤ ꯑꯗꯣ ꯈꯪꯗꯦ ꯑꯦꯛꯖꯥꯝꯁ ꯦ ꯌꯦꯡ ꯇꯥꯔꯦ ꯐꯥꯎꯕꯒꯤ ꯃꯇꯨꯡ ꯏꯟꯅ
ꯑꯣ ꯀꯩꯥꯏ ꯑꯦꯛꯖꯥꯝ ꯇꯧꯗꯔꯣ꯭ꯔꯒ ꯑꯗꯨꯗꯤꯗꯤꯗ ꯍꯈꯠꯄ ꯈꯣꯠꯅꯔꯗꯤ ꯀꯗꯧꯒꯤ ꯀꯝꯄꯩꯗꯨꯗꯣ
ꯆꯝꯁꯦ ꯕꯦꯡꯒꯤ ꯁꯤꯖꯦꯜꯒꯤ ꯁꯅꯤ ꯈꯠꯇ ꯑꯣꯏꯅꯤ ꯇꯧꯗꯦ ꯑꯦꯐ ꯁꯤ ꯑꯥꯏꯒꯤ ꯎꯝ
ꯑꯩ ꯁꯗꯗꯤ ꯕꯗꯔꯁꯦ ꯑꯦꯛꯖꯥꯝ ꯈꯔꯗꯤ ꯑꯗꯨꯝ ꯊꯔꯥꯞꯗꯧ ꯃꯥꯜꯂꯦ
ꯕꯦꯡꯒꯤ ꯅꯍꯥꯟ ꯑꯥꯔ ꯕꯤ ꯑꯥꯏꯒꯤ ꯑꯃ ꯊꯥꯏꯌꯦ ꯑꯗꯨꯒ ꯅꯥꯕꯔꯠꯀꯤ ꯑꯃ ꯍꯥꯏꯌꯦ
ꯑꯣ ꯀꯗꯥꯗꯤ ꯍꯗ ꯂꯨꯒꯦꯗꯤ ꯁꯤꯕꯨ ꯍꯥꯏꯗꯤ ꯑꯥꯔ ꯕꯤ ꯑꯥꯏꯗꯤ ꯈꯔ ꯂꯨꯏꯗꯤ ꯍꯥꯏꯅꯕ
ꯑꯥꯔ ꯕꯤ ꯑꯥꯏꯅ ꯈꯤꯇꯪ ꯑꯥꯔ ꯕꯤ ꯑꯥꯏꯅ ꯈꯤꯇꯪ ꯂꯨꯏ ꯂꯨꯕ ꯍꯥꯏꯁꯦ ꯃꯥꯒꯤ ꯎ ꯑ ꯀ꯭ꯣꯏꯟ ꯣꯗ ꯐꯪꯗꯣꯏꯅꯤ ꯍꯥꯏꯕꯗꯤ ꯍꯣꯠꯄꯗ ꯃꯇꯝ ꯈꯔ ꯆꯪꯒꯗꯕ ꯀꯣꯛ ꯈꯔ ꯊꯥꯗꯒꯗꯕ ꯀꯣꯏꯁꯟ ꯍꯪꯉꯕ
ꯑꯣ ꯑꯗꯣ ꯑꯥꯔ ꯕꯤ ꯑꯥꯏꯒꯤꯁꯦ ꯃꯣꯏ ꯀꯃꯥꯏꯅ ꯇꯧꯒꯦ ꯍꯥꯏꯗꯤ ꯑꯦꯁ ꯑꯦꯁ ꯁꯤꯒꯨꯝꯕꯗꯗꯤ ꯖꯦꯅꯔꯦꯜ ꯀꯩꯅꯣ ꯕꯦꯟꯁ ꯂꯩꯔꯦ ꯔꯤꯖꯗꯤꯡ ꯂꯩꯔꯦ ꯏꯪꯂꯤꯁ ꯂꯩꯔꯦ ꯖꯤ ꯖꯤ ꯑꯦꯁ ꯑꯣꯏꯗꯅꯀꯣ
ꯍꯣꯏ ꯑꯥꯏ ꯕꯤ ꯑꯥꯏꯗꯗꯤ ꯖꯤ ꯑꯦꯁ ꯌꯥꯎꯗꯦ ꯏꯪꯂꯤꯁꯅꯤꯀꯣ ꯗꯤ ꯑꯩꯁꯦ ꯑꯅꯤ ꯂꯩꯌꯦ ꯑꯃꯅ ꯑꯦꯁꯤꯁꯇꯦꯟ ꯑꯃꯅ ꯑ ꯃꯦꯅꯦꯖꯔꯒꯤꯀꯣ ꯎꯝ ꯃꯦꯅꯦꯁ ꯖꯔꯒꯤꯗ ꯃꯦꯅꯦꯖꯔꯒꯤ ꯍꯣꯠꯅꯒꯦ ꯍꯥꯏꯔꯗꯤ ꯃꯦꯠꯁ ꯌꯥꯝ ꯄꯥꯕ ꯗꯔꯀꯥꯔ ꯇꯥꯗꯦ ꯑꯗꯣ ꯃꯦꯠꯁꯀꯤ ꯀꯠ ꯑꯣꯐ ꯁꯦꯛꯁꯅꯦꯜ ꯀꯠ ꯑꯣꯐ ꯃꯦꯠꯁꯇ ꯅꯪ ꯀꯠ ꯑꯣꯐ ꯈꯇꯪꯗꯨ ꯀ꯭ꯂꯤꯌꯥꯔ ꯇꯧꯕꯤꯔꯗꯤ ꯌꯥꯔꯦꯕꯀꯣ ꯃꯦꯠꯁꯇ ꯅꯪ ꯃꯦꯠꯁꯇ ꯅꯪ ꯃꯥꯔꯛ ꯌꯥꯝꯅ ꯂꯧꯅꯉꯥꯏ ꯗꯔꯀꯥꯔ ꯇꯥꯗꯦ ꯃꯦꯠꯁꯇ ꯁꯣꯜꯂꯗꯤ ꯅꯪꯅꯦꯀꯣ ꯅꯪ ꯁꯣꯜꯂꯗ ꯑ ꯑꯗꯣ ꯃꯦꯠꯁꯇ ꯍꯩꯕꯨ ꯍꯥꯏꯔꯗꯤ ꯀꯥꯏꯗꯦ ꯅꯪ ꯃꯦꯠꯁꯇ ꯃꯥꯔꯛꯁ ꯏꯁꯀꯣꯔ ꯇꯧꯕ ꯌꯥꯏ ꯑꯗꯨꯕꯨ ꯃꯔꯨꯑꯣꯏ ꯑꯣꯏꯅ ꯃꯣꯏꯒꯤ ꯃꯦꯔꯤꯠ ꯃꯥꯔꯛꯁꯤ ꯃꯦꯔꯤꯠ ꯁꯦꯛꯁꯟꯁꯦ ꯏꯀꯣꯅꯣꯃꯤ ꯑꯗꯨꯒ ꯏꯀꯣꯅꯣꯃꯤ ꯂꯩꯔꯦ ꯑꯗꯨꯒ ꯖꯦꯅꯔꯦꯜ ꯑꯦꯋꯥꯔꯅꯦꯁ ꯀꯣ ꯑꯗꯨ ꯃꯤꯂꯦꯁ ꯆꯍꯨꯝꯗ
ꯑꯣ ꯃꯥꯔꯛ ꯇꯔꯥꯗꯩ ꯁꯤꯗꯗꯩ
ꯑꯗꯨꯒꯤ ꯑꯗꯨꯒꯤ ꯔꯤꯖꯅꯤꯡ ꯃꯦꯠꯁ ꯀꯨꯝꯕꯗꯗꯤ ꯑꯝ ꯁꯦꯛꯁꯅꯦꯜ ꯀꯠ ꯑꯣꯐꯇꯣ ꯑꯃꯨꯛ ꯌꯧ ꯑꯗꯨꯝ ꯈꯤꯇꯪ ꯑꯦꯇꯦꯝ ꯇꯧꯕꯤꯔꯗꯤ ꯌꯥꯔꯦ ꯃꯥꯔꯛꯇꯨ ꯐꯪꯉꯗꯤꯀꯣ ꯁꯦꯛꯁꯟ ꯀꯠ ꯑꯣꯐ ꯇꯧꯕꯤꯔꯗꯤ ꯑꯗꯨꯕꯨ ꯏꯀꯣꯅꯣꯃꯤꯁ ꯁꯤꯗ ꯅꯪ ꯈꯔ ꯃꯥꯔꯛꯁꯤ ꯈꯔ ꯏꯁꯀꯣꯔ ꯇꯧꯒꯗꯧꯕ ꯌꯥꯝꯅ ꯃꯦꯅꯦꯖꯃꯦꯟ ꯑ ꯐꯥꯏꯅꯥꯟꯁꯤꯌꯦꯜ ꯃꯦꯅꯦꯖꯃꯦꯟꯒ ꯏꯀꯣꯅꯣꯃꯤꯁꯤꯗ
ꯑꯣ ꯍꯗꯤꯁꯦ ꯑꯟꯏꯟꯇꯦꯜꯂꯤꯖꯦꯕꯜ ꯀꯔꯝ ꯀꯔꯝꯕ ꯃꯇꯥꯡꯒꯨꯝꯕꯗꯅ ꯍꯦꯟꯅꯒꯦ ꯍꯥꯏꯗꯤ ꯍꯥꯏꯗꯤ ꯏꯀꯣꯅꯣꯃꯤꯁꯁꯤ ꯀꯩꯅꯣ ꯑꯣꯏꯔꯣ ꯕꯦꯀ꯭ꯔꯣ ꯏꯀꯣꯅꯣꯃꯤꯛꯁ ꯑꯣꯏꯔꯣ ꯅꯠꯇ꯭ꯔꯒ ꯃꯥꯏꯀ꯭ꯔꯣ ꯔꯣꯠ ꯀꯔ ꯀꯔꯝꯕ ꯑꯣꯏꯅꯣ
ꯔꯣꯜꯂ ꯌꯥꯎꯔꯦ
ꯂꯣꯏ ꯌꯥꯎꯔꯦꯕ ꯑꯗꯨꯒ ꯐꯥꯏꯅꯥꯟꯁꯤꯌꯦꯜ ꯃꯦꯅꯦꯖꯃꯦꯟꯁꯤꯗ ꯀꯔꯝ ꯀꯝꯕ ꯃꯇꯥꯡ ꯒꯨꯝꯕꯗ ꯌꯥꯎꯒꯦ ꯕ꯭ꯔꯣꯅ
ꯎꯝ ꯎꯝ ꯐꯥꯏꯅꯥꯏꯟꯁꯤꯁꯦꯟ ꯔꯦꯁꯄꯦꯟꯁꯤ ꯑꯈꯣꯏꯒꯤ ꯑ ꯑꯩꯗꯤ ꯃꯦꯅꯦꯖꯔꯒꯤꯗꯤ ꯊꯥꯗ꯭ꯔꯤꯌꯦꯕꯀꯣ ꯁꯤꯇꯦꯟ ꯊꯥ ꯅꯦꯟ ꯊꯥꯕꯁꯦ ꯑꯗꯣ ꯐꯥꯏꯅꯥꯟꯁꯤꯌꯦꯜ ꯃꯦꯅꯦꯖꯃꯦꯟꯁꯤ ꯃꯣꯏꯒꯤ ꯐꯥꯏꯅꯥꯟꯁꯤꯌꯦꯜ ꯃꯤꯖꯤ ꯃꯦꯅꯦꯖꯃꯦꯟꯁꯦ ꯑ ꯌꯤ ꯑ ꯔꯤꯂꯦꯇꯦꯠ ꯇꯨ ꯗꯤꯁ ꯑ ꯕꯦꯡ ꯟ ꯑꯥꯔ ꯕꯤ ꯑꯥꯏ ꯄꯨꯝꯕꯒꯤꯀꯣ ꯃꯣꯅꯤꯇꯦꯔꯤ ꯄꯣꯂꯤꯁ ꯀꯤ ꯒꯨꯝꯕ ꯑꯗꯨꯒꯨꯝꯕꯒꯤ ꯃꯇꯥꯡꯗ ꯍꯪꯕꯗ
ꯀꯩꯅꯣꯒꯨꯝꯕꯩ ꯃꯇꯥꯡꯗ ꯂꯩꯗꯅ ꯍꯥꯏꯗꯤ ꯑ ꯍꯥꯏꯗꯤ ꯑ ꯑꯥꯔ ꯕꯤ ꯑꯥꯏ ꯒꯨꯝꯕꯒꯤ ꯃ ꯎꯝ ꯃꯇꯥꯡꯁꯦ ꯁꯨꯃꯥꯏꯅ ꯑꯣꯏꯗꯅ ꯃꯣꯏꯒꯤ ꯏꯟꯐ꯭ꯂꯦꯁꯟꯒꯨꯝꯕ ꯑꯗꯨꯝꯕꯁꯨ ꯂꯩꯗꯅꯀꯣ
ꯍꯥ
ꯍꯥꯏꯗꯤ ꯑꯥꯔ ꯕꯤ ꯑꯥꯏꯒꯨꯝꯕꯁꯦ ꯃꯣꯏꯗꯤ ꯃꯦꯜꯂꯤ ꯃꯣꯏꯁꯤ ꯏꯟꯐ꯭ꯂꯦꯁꯟꯒꯨꯝꯕꯁꯨ ꯑꯗꯨꯝ ꯇꯧꯋꯤꯗꯅ
ꯍꯣꯏ ꯍꯣꯏ ꯍꯣꯏ ꯏꯟꯐ꯭ꯂꯦꯁꯟ ꯃꯅꯤꯇꯦꯔꯤ ꯄꯣꯂꯤꯁꯤ ꯑꯗꯨꯒ ꯐꯤꯀ ꯄꯣꯂꯤꯁꯤꯒꯨꯝꯕ ꯑ ꯑꯗꯨ ꯑꯗꯨꯒꯒ ꯑꯗꯨꯒꯨꯝꯕꯗꯨ ꯄꯥꯗꯕ ꯑꯗꯨꯒ ꯑꯥꯔ ꯕꯤ ꯑꯥꯏꯒꯤ ꯃꯔꯝꯗ ꯈꯔ ꯄꯥꯒꯅꯤ ꯑꯗ ꯑꯗꯨꯒꯨꯝꯕꯗꯣ ꯈꯔ ꯈꯪ ꯇꯥꯕ
ꯑꯗꯨꯒ
ꯎꯝ ꯖꯦꯅꯔꯦꯜ ꯑꯦꯋꯥꯦꯔꯅꯦꯁꯁꯤꯦ ꯌꯥꯝ ꯗꯔꯀꯥꯔ ꯇꯧꯋꯦ ꯑꯗꯨꯒ ꯀꯣ
ꯖꯦꯔꯤꯦꯟ ꯑꯦꯋꯥꯔꯗꯦꯁꯌꯥ
ꯍꯣꯏ ꯏꯁꯄꯦꯁꯂꯤ ꯑ ꯖꯦꯅꯔꯦꯜ ꯑꯦꯋꯔꯅꯦꯁ ꯍꯥꯏꯔꯗꯤ ꯑꯥꯔ ꯕꯤ ꯑꯥꯏꯒꯤ ꯃꯔꯝꯗ ꯅ꯭ꯌꯨꯁꯇ ꯌꯥꯎ ꯊꯔꯀꯣ
ꯀꯩꯅꯣ ꯀꯩꯅꯣꯅꯦꯕꯀꯣ ꯑꯣ ꯐꯥꯏꯅꯥꯟꯁꯤꯌꯦꯦꯜꯒꯤ ꯔꯤꯂꯦꯇꯦꯠ ꯑꯣꯏꯕ ꯀꯔꯤ ꯑꯣꯏ ꯋꯥꯔꯦ ꯃꯦ ꯁꯨꯖꯅꯤꯦꯕꯅꯠꯇ꯭ꯔꯥ
ꯍꯣꯏ
ꯑꯣꯀꯦ ꯑꯗꯨꯣ ꯕ꯭ꯔꯗꯔꯅ ꯊꯥꯔꯨꯕ ꯑꯦꯛꯖꯥꯝꯗꯣ ꯍꯧꯖꯤꯛ ꯑꯔ ꯕꯤ ꯑꯥꯏꯒꯤꯗꯣ
ꯍꯣꯏ
ꯑꯗꯣ ꯀꯩꯅꯣꯗꯤ ꯀꯃꯥꯏ ꯑꯣꯏꯒꯦ ꯃꯣꯏꯒꯤ ꯀꯠ ꯑꯣꯐ ꯍꯥꯏꯒꯗꯣ ꯑꯗꯨꯗꯅ ꯀꯩꯅꯣꯁꯦ ꯍꯥꯏꯗꯤ ꯀꯌꯥ ꯋꯥꯡꯕ꯭ꯔꯥꯅ
ꯤ ꯐꯥꯏꯅ ꯋꯥꯡꯉꯤ ꯑꯥꯔ ꯕꯤ ꯑꯥꯏ ꯁꯤ ꯑꯍꯥꯟꯥꯟꯕ ꯊꯥꯕꯗꯣ ꯃꯦꯅꯦꯖꯔꯒꯤ ꯅꯠꯇꯦꯕꯀꯣ
ꯑꯥ
ꯁꯤꯛꯁꯇꯤꯟꯒꯤ ꯊꯥꯕꯅꯦꯕ ꯄꯣꯏꯁꯟꯗꯤ ꯌꯥꯝꯅꯨꯡꯥꯏꯕ ꯃꯤꯁꯟꯗꯤ ꯄꯖꯅꯂꯑ ꯑꯗꯨ ꯑꯗꯨꯕꯨ ꯀꯗ ꯑꯣꯐꯇꯤ ꯋꯥꯡꯉꯤ ꯑꯦꯁ ꯇꯤꯒꯤꯁꯤ ꯀꯔꯣꯁꯦ ꯑꯩꯠꯇꯤ ꯁꯝꯊꯤꯡ ꯑꯅꯤ ꯖꯦꯅꯔꯦꯜꯒꯨꯝꯕꯒꯤꯗꯤ ꯅꯥꯏꯟꯇꯤ ꯍꯦꯜꯂꯦꯕ ꯅꯥꯏꯟꯇꯤ ꯄ꯭ꯂꯁꯅꯦꯕ
ꯑꯣ ꯃꯗ ꯃꯥꯔꯛꯁꯦ ꯍꯟꯗ꯭ꯔꯦꯠꯅꯦꯕꯀꯣ ꯑꯦ ꯑꯗꯨꯗꯤ ꯑꯗꯨꯝ ꯋꯥꯡꯉꯅꯦꯀꯣ
ꯋꯥꯡꯉꯦ ꯑꯗꯣ ꯄꯨꯡ ꯑꯃ ꯌꯦꯕ ꯔꯦꯖꯅꯤ ꯏꯪꯂꯤꯁ ꯃꯦꯠꯁ
ꯑꯣ ꯁ ꯑꯗꯨꯗꯤ ꯕꯤꯔꯠꯤꯌꯥ
ꯎꯝꯣꯏ ꯃꯦꯠꯁꯇ ꯍꯣꯏ ꯃꯦꯠꯁꯇ ꯊꯥꯔꯇꯤ ꯐꯥꯏꯚ ꯊꯥꯔꯇꯤ ꯐꯥꯏꯚ ꯀꯣꯏꯁꯟꯗꯨ ꯇ꯭ꯋꯦꯟꯇꯤ ꯃꯤꯅꯤꯠꯁ ꯈꯣꯠꯄ ꯇꯥꯕ
ꯑ
ꯑꯗꯣ ꯔꯤꯖꯅꯤꯡꯁꯨ ꯊꯥꯔꯇꯤ ꯐꯥꯏꯞ ꯀꯣꯏꯁꯟ ꯇ꯭ꯋꯦꯟꯇꯤ ꯃꯤꯅꯤꯠꯁ ꯇ ꯑꯗꯨꯗ ꯏꯪꯂꯤꯁꯅ ꯊꯥꯔꯇꯤ ꯊꯔꯇꯤ ꯀ꯭ꯋꯁꯟ ꯍꯥꯏ ꯄꯦ ꯏꯟꯖꯁꯅꯅꯥ
ꯑꯗꯨꯗꯤ ꯅꯨꯡꯗꯤ ꯅꯨꯡꯉꯥꯏꯗꯧ ꯃꯥꯠꯂꯦ ꯀꯩꯅꯣꯒꯤ ꯃꯇꯥꯡꯗꯨꯗꯤ ꯀꯩꯅꯤ ꯍꯥꯏꯗꯤ ꯐꯥꯏꯅꯥꯟꯁꯤꯌꯦꯜ ꯃꯦꯔꯦꯖꯀꯨꯝꯕ ꯏꯀꯣꯅꯣꯃꯤꯛꯁꯀꯨꯝꯕꯗꯗꯤ ꯑꯗꯨꯝ ꯅꯨꯡꯉꯥꯏꯗꯧ ꯃꯥꯠꯂꯦ ꯦꯁꯦꯁꯤꯡꯗꯨꯗꯤ ꯈꯔ
ꯍꯣꯏ ꯍꯣꯏ ꯑꯣ ꯑꯣꯚꯔ ꯑꯣꯜ ꯀꯩꯅꯣ ꯑꯣꯚꯔ ꯑꯣꯜ ꯀꯠ ꯑꯣꯐꯁꯤ ꯌꯧꯒꯗꯧꯕꯀꯣ ꯁꯤꯁꯅꯦꯜ ꯀꯠ ꯑꯣꯐꯁꯤ ꯌꯧꯒꯗꯧꯕ ꯑꯣꯚꯔ ꯑꯣꯜ ꯀꯠ ꯑꯣꯐꯁꯨ ꯌꯧꯒꯗꯧꯕ
ꯑꯣ ꯑꯃ ꯍꯦꯛꯅꯤ ꯊꯧꯕꯗ ꯑꯗꯨꯝ ꯑꯟꯀ꯭ꯋꯥꯂꯤꯐꯥꯏꯗꯦꯕꯀꯣ
ꯍꯣꯏ ꯀ꯭ꯋꯥꯂꯤꯐꯥꯏꯒꯤꯗꯨ ꯃꯦꯠꯁ ꯀ ꯔꯤꯖꯅꯤꯡꯗ ꯌꯥꯝ ꯂꯧꯕ ꯉꯝꯗ꯭ꯔꯁꯨ ꯀ꯭ꯋꯥꯂꯤꯐꯥꯏꯗꯨ ꯌꯧꯕꯤꯔꯒ ꯏꯪꯂꯤꯁ ꯖꯦꯅꯔꯦꯜ ꯑꯦꯋꯔꯅꯦꯁ ꯐꯥꯏꯅꯥꯟꯁꯤꯌꯦꯜ ꯃꯦꯅꯦꯖꯃꯦꯟꯒꯩ ꯏꯀꯣꯅꯣꯃꯤꯁꯤꯗ ꯅꯪ ꯃꯥꯔꯛ ꯈꯔ ꯌꯥꯝꯅ ꯐꯪꯉꯥꯏ ꯍꯣꯠꯅꯒꯗꯧꯕ ꯍꯥꯏꯕꯗꯤ ꯑꯣꯚꯔ ꯑꯣꯜ ꯀꯠ ꯑꯣꯐꯇꯨ ꯌꯧꯅꯕ ꯀꯣ ꯏꯄꯥ ꯋꯥꯟ ꯑꯗꯣ ꯄꯦꯄꯔ ꯇꯨꯗ ꯄꯦꯄꯔ ꯋꯥꯟꯁꯦ ꯀ꯭ꯋꯥꯂꯤꯐꯥꯏ ꯇꯧꯔꯗꯤ ꯄꯦꯄꯔ ꯇꯨꯗ ꯅꯪ ꯃꯦꯠꯁ ꯃꯦꯠꯁ ꯄꯥꯏꯔꯔꯣꯏ ꯔꯤꯖꯅꯤꯡꯁꯨ ꯄꯥꯏꯔꯔꯣꯏ ꯏꯪꯂꯤꯁ ꯐꯥꯏꯅꯥꯟꯁꯤꯌꯦꯜ ꯃꯦꯅꯦꯖꯃꯦꯟ ꯏꯀꯣꯅꯣꯃꯤ ꯁꯤ ꯉꯥꯡꯇ
ꯀꯩꯅꯣ ꯑꯣꯏꯕ꯭ꯔꯥꯕ꯭ꯔꯗ ꯀꯩꯅꯣ ꯑꯣꯏꯔꯅꯤꯗꯅ ꯍꯧꯖꯤꯛꯀꯤ ꯄꯦꯄꯔ ꯋꯥꯟꯁꯤꯅ ꯀꯩꯅꯣ ꯑꯣꯏꯗꯣꯏꯔꯥ ꯅꯪꯒꯤ ꯄ꯭ꯔꯤ ꯑꯣꯏꯗꯣꯏꯔꯥ
ꯍꯣꯏ ꯄꯂꯤꯝꯁ
ꯑꯗꯣ ꯃꯦꯠꯁꯇꯅ ꯑꯃꯨꯛ ꯗꯤꯁꯀ꯭ꯔꯤꯞꯇꯤ ꯑꯣꯏꯗꯣꯏꯔꯕ
ꯃꯦꯠꯁꯅ ꯑꯃꯨꯛ ꯗꯤꯁꯀ꯭ꯨꯇꯤꯞ ꯑꯣꯏꯔꯛꯀꯅꯤ ꯑꯗꯨꯒ ꯃꯦꯠꯁꯀ ꯔꯤꯖꯅꯤꯡꯗꯤ ꯌꯥꯎꯔꯔꯣꯏ ꯃꯦꯟꯁꯇꯗꯤ ꯏꯪꯂꯤꯁꯅꯦ ꯏꯀꯣꯅꯣꯃꯤꯅꯦ ꯑꯗꯨꯒ ꯐꯥꯏꯅꯥꯟꯁꯤꯌꯦꯜꯁꯅꯦ
ꯑꯣ ꯐꯦ ꯔꯣꯒ ꯇꯩꯁ ꯆ ꯄꯤ ꯁꯤꯒꯤ ꯇꯥꯏꯞꯇ
ꯌꯨ ꯄꯤ ꯑꯦꯁ ꯁꯤꯒꯤ ꯇꯥꯏꯞꯇ ꯇꯧꯕ ꯑꯗꯩ ꯌꯨ ꯄꯤ ꯑꯦꯁ ꯁꯤ ꯁꯤꯒꯤ ꯇꯥꯏꯞꯇ ꯇꯧꯔꯁꯨ ꯃꯦꯠꯁ ꯔꯤꯖꯅꯤꯡꯒꯤ ꯑꯥꯔ ꯕꯤ ꯑꯥꯏꯒꯤ ꯃꯦꯅꯦꯖꯔ ꯂꯦꯚꯦꯜꯒꯤꯗꯤ ꯄꯨꯔꯥ ꯋꯥꯡ ꯀꯣꯏꯁꯟꯗꯨ ꯂꯦꯚꯦꯜꯗꯨ ꯋꯥꯡꯉꯦꯕꯀꯣ ꯈꯣꯠꯄ ꯉꯝꯗꯅꯤ ꯍꯥꯏꯕꯗꯤ ꯃꯇꯝ ꯌꯥꯝ ꯂꯧꯋꯦꯅ ꯍꯣꯠꯄꯗꯣ ꯍꯣꯠꯂꯒ ꯑꯟꯁꯔꯁꯤ ꯊꯣꯛꯂꯝꯂꯝꯗꯥꯏꯗ ꯂꯥꯟꯕ ꯑꯦꯟ ꯗꯦꯟ ꯊꯣꯛꯄ ꯇꯥꯔꯁꯨ ꯃꯇꯝꯁꯤꯦ ꯌꯥꯝ ꯂꯧꯕ ꯍꯥꯏꯇꯥꯔꯦ ꯃꯤꯅꯤꯠ ꯑꯃ ꯀꯣꯏꯁꯟ ꯑꯃ ꯈꯣꯠꯄꯗ ꯃꯤꯅꯤꯠ ꯑꯅꯤꯒꯨꯝꯕ ꯂꯧꯋꯦꯕ ꯃꯦꯠꯁꯨꯒ ꯄꯔꯤꯖꯅꯤꯡꯕꯣꯁꯦ ꯑꯗ ꯃꯥꯏ ꯇꯧꯔꯗꯤ ꯃꯇꯝꯗꯨ ꯁꯤꯖꯤꯟꯅꯕ ꯉꯝꯗꯕ ꯍꯥꯏꯕꯗꯤ ꯃꯇꯝ ꯃꯣꯏꯅ ꯄꯤꯔꯤꯕ ꯃꯇꯝꯗꯨꯗ ꯀꯣꯏꯁꯟꯁꯤ ꯐꯖꯅ ꯌꯥꯝꯈꯣꯠꯄ ꯉꯝꯗꯕ ꯍꯥꯏꯇꯥꯔꯦ ꯐꯔꯨ ꯑꯣꯏ ꯑꯩꯈꯣꯏꯅ ꯍꯩꯕꯗꯨ ꯅꯠꯇꯦꯕ ꯃꯣꯏꯅ ꯄꯤꯔꯤꯕ ꯇꯥꯏꯃꯤꯡꯗꯨꯗ ꯅꯪꯅ ꯀꯣꯏꯁꯟ ꯀꯌꯥ ꯈꯣꯠꯄ ꯉꯝꯒꯦ ꯍꯥꯏꯕꯗꯨ ꯃꯔꯨꯑꯣ ꯑꯣꯏꯌꯦꯕ ꯑꯗ ꯑꯗꯨꯅ ꯃꯥꯛꯇꯨꯅꯪ ꯀꯠ ꯑꯣꯐꯇꯣ ꯌꯧꯒꯗꯧꯕꯅꯦꯕ ꯁꯤꯂꯦꯛꯁꯟꯗꯨ ꯐꯪꯒꯗꯧꯕꯅꯦꯕ
ꯀꯩꯅꯣꯒꯤ ꯋꯥꯅꯦꯕ ꯍꯥꯏꯗꯤ ꯏꯐꯤꯁꯦꯟꯁꯤꯒꯨꯝꯕ ꯌꯥꯝ ꯋꯥꯡꯕꯜ ꯃꯊꯧ ꯇꯥꯏꯌꯦꯕ ꯅꯠꯇ꯭ꯔꯥ
ꯍꯣꯏ ꯍꯣꯏ ꯍꯣꯏ
ꯀꯩꯅꯣꯗꯗꯤ ꯀꯃꯥꯏꯅ ꯇꯧꯒꯦ ꯃꯦꯟꯁꯇꯗꯤ ꯃꯥꯒꯤ ꯑ ꯃꯥꯒꯤ ꯃꯥꯔꯛꯁꯦ ꯀꯃꯥꯏꯅ ꯇꯧꯒꯦ ꯍꯥꯏꯗꯤ ꯋꯥꯡꯕ꯭ꯔꯥ ꯅꯠꯇ꯭ꯔꯒ
ꯑꯟꯏꯟꯇꯦꯜꯂꯤꯖꯦꯕꯜ ꯋꯥꯡ ꯉꯤꯗ
ꯃꯦꯟꯁꯀꯤ ꯇꯣꯇꯦꯜ ꯃꯥꯔꯛꯁꯦ ꯀꯌꯥꯃꯨꯛꯒꯦ ꯐꯥꯏꯚꯟꯗꯦꯠꯒꯨꯝꯕꯒꯨꯝꯕ꯭ꯔꯥ ꯅꯠꯇ꯭ꯔꯒ
ꯑꯩ ꯑꯁ ꯑꯩ ꯑꯗꯨ ꯑꯥꯔ ꯕꯤ ꯑꯥꯏ ꯒ꯭ꯔꯦꯠ ꯕꯤꯒꯤꯗꯨꯗꯤ ꯃꯦꯅꯤꯖ ꯐꯦꯆꯔꯒꯤꯗꯨꯗꯤ ꯑꯩꯁꯨ ꯐꯖꯅ ꯏꯁ꯭ꯇꯗꯤ ꯇꯧꯗꯦ ꯍꯥꯏꯕꯗꯤ ꯑꯩ ꯑ ꯑꯩ ꯊꯥꯁꯨ ꯊꯥꯗ꯭ꯔꯤꯌꯦꯕꯀꯣ ꯑꯗꯨꯒꯤ ꯐꯖꯅ ꯏꯁꯇꯗꯤ ꯇꯧꯗꯦ ꯃꯦꯟꯁꯀꯤꯗꯤ ꯃꯥꯔꯛ ꯀꯌꯥ ꯑꯣꯏꯕ꯭ꯔꯗꯤ ꯈꯪꯗ꯭ꯔꯦ
ꯑꯣ ꯍꯧꯖꯤꯛꯀꯤ ꯀꯩꯅꯣꯒꯤ ꯑ ꯃꯦꯅꯦꯖꯔ ꯂꯦꯕꯦꯜꯒꯤꯗꯅꯦꯕ ꯍꯧꯖꯤꯛꯀꯤ ꯃꯦꯟꯁ ꯅꯨꯡ ꯌꯥꯎꯕ ꯑꯣꯏꯗꯣꯏꯁꯦ ꯅꯠꯇ꯭ꯔꯥ
ꯍꯣꯏ ꯍꯣꯏ ꯍꯣꯏ ꯃꯦꯅꯦꯖꯔ ꯒ꯭ꯔꯦꯠ ꯄꯤ ꯀꯣ
ꯑꯣꯈꯤ ꯑꯗꯨꯗꯤ ꯑꯗꯨꯝ ꯂꯥꯏꯗꯤ ꯂꯥꯏꯕ ꯀꯩꯅꯣꯝ ꯀꯩꯅꯣꯒꯤ ꯄꯥꯗꯧꯗꯤ ꯑꯗꯨꯝ ꯄꯥꯕ ꯉꯝꯗꯧ ꯃꯥꯜꯂꯦꯕꯀꯣ ꯍꯦꯗꯤꯡꯖꯤꯁꯨ ꯈꯔꯗꯤ ꯂꯨꯔꯦꯗꯅ
ꯍꯣꯏ
ꯑ